ꯎꯝ ꯍꯜꯂꯣ
ꯎꯝ
ꯇꯥꯕ꯭ꯔꯥ
ꯇꯥꯏꯌꯦ ꯍꯣꯏ
ꯑꯩꯒꯤ ꯕꯦꯛꯒ꯭ꯔꯥꯎꯟ ꯅꯣꯏꯁ ꯂꯄ꯭ꯔꯥ
ꯐꯖꯅ ꯇꯥꯔꯦꯗ ꯈꯔ ꯈꯔꯗꯤ ꯂꯥꯛꯑꯦ ꯑꯗꯨ ꯑꯣꯏꯔꯁꯨ ꯌꯥꯝ ꯀꯟꯕ ꯅꯠꯇꯦ
ꯑꯣ ꯑꯣ ꯑꯩꯒꯤ ꯅꯦꯐꯌꯨ ꯑꯃꯅ ꯇꯤꯚꯤ ꯌꯦꯡꯕ
ꯑ ꯆꯥꯛ ꯏꯟꯁꯥꯡ ꯊꯣꯡꯈ꯭ꯔꯕ꯭ꯔꯥ
ꯍꯣꯏ ꯊꯣꯡꯈ꯭ꯔꯦ
ꯆꯥꯗꯤ ꯆꯥꯗ꯭ꯔꯤ ꯌꯦꯅ ꯍꯧꯖꯤꯛꯇꯤ
ꯑꯥ ꯆꯥꯗ꯭ꯔꯤ ꯍꯣꯏ ꯆꯥꯛ ꯊꯣꯡꯔꯒ ꯑꯥ ꯉꯁꯤ ꯉꯁꯤ ꯉꯥꯛꯇ ꯆꯥꯛ ꯏꯟꯁꯥꯡ ꯊꯣꯡꯕꯤꯌꯦ ꯗꯥꯜꯒꯤ
ꯑꯣ
ꯑꯩꯗꯤ ꯍꯧꯒꯠꯄ ꯉꯝꯗꯕꯒꯤ ꯏꯆꯦꯅ ꯑꯗꯨꯝ ꯊꯣꯡꯕ ꯃꯁꯤ ꯉꯛꯇ ꯑꯩ ꯍꯧꯒꯠꯂꯒ ꯊꯣꯡꯎ
ꯑꯣ
ꯑ ꯑ ꯅꯨꯡꯉꯥꯏ ꯍꯣꯏ ꯗꯥꯜꯁꯦ ꯆꯅꯤꯡꯗꯦ ꯑꯗꯨ ꯑꯣꯏꯔꯁꯨ ꯑꯩꯈꯣꯏꯒꯤ ꯅꯤꯐ꯭ꯌꯨ ꯈꯣꯏ ꯗꯨꯝ ꯆꯥꯅꯤꯡꯕꯀꯣ ꯉꯥꯡꯈꯣꯏ
ꯎꯝ ꯑꯉꯥꯡꯗꯤ ꯑꯗꯨꯝ ꯆꯥꯅꯤꯡꯕꯅꯤ ꯗꯥꯗꯥꯎꯗꯤ
ꯑꯣ ꯊꯣꯡꯈ꯭ꯔꯁꯤꯔꯅ ꯊꯣꯡꯕꯤꯈ꯭ꯔꯦ ꯆꯥꯅꯤꯡꯗꯦ ꯊꯣꯡꯕꯤꯔꯒ ꯆꯥꯅꯤꯡꯗꯦ
ꯈꯣꯏꯗꯤ ꯀꯂꯨꯅ ꯊꯣꯡꯉꯦ
ꯑꯣ ꯀꯔꯤ ꯏꯟꯁꯥꯡ ꯊꯣꯡꯕ꯭ꯔ
ꯁꯥꯎꯒ꯭ꯔꯤꯒ ꯁꯤ ꯈꯥꯃꯦꯟ ꯑꯈꯥꯕꯗꯣ
ꯑꯣ ꯍꯧꯕꯅꯦꯀꯣ
ꯑꯗꯨꯝ ꯍꯥꯎꯋꯦꯗꯥ ꯍꯣꯏ ꯅꯨꯡꯇꯤꯒꯤ ꯆꯥꯗ꯭ꯔꯗꯤ ꯃꯥꯅꯤ ꯈꯛꯇ ꯆꯥꯕꯨꯗꯤ ꯑꯗꯨꯝ ꯍꯥꯎꯋꯦ
ꯑ ꯁꯣꯈ꯭ꯔꯩꯗꯤ ꯑꯩꯒꯤꯗꯤ ꯌꯥꯝ ꯍꯥꯎꯋꯦꯗ ꯑꯗꯨꯝ ꯆꯥꯕꯁꯨ ꯌꯥꯏ
ꯁꯧꯒ꯭ꯔꯤꯁꯦ ꯑꯩ ꯌꯥꯝ ꯆꯥꯈ꯭ꯔꯦꯗ ꯑꯩꯈꯣꯏꯁꯦ ꯑꯁꯤ ꯉꯔꯥꯡꯗꯣ ꯄꯤꯅ ꯄꯤꯕ ꯍꯣꯏꯔꯦꯟ ꯃ ꯄꯨꯗꯨꯅ
ꯎꯝ ꯃꯣꯏꯒꯤ ꯒꯥꯔꯗꯦꯟꯗ ꯂꯩꯕ꯭ꯔꯥ ꯀꯣ
ꯅꯠꯇꯦ ꯃꯣꯏ ꯏꯃꯨꯡ ꯊꯣꯛꯄ ꯃꯤꯁꯤꯡꯗꯣ ꯄꯣꯠꯆꯥꯏ ꯌꯣꯟꯅꯤꯡꯉꯥꯏ ꯑꯗꯨꯝ ꯆꯤꯟꯕꯤꯒꯤ ꯄꯣꯛ ꯄꯠ ꯄꯨꯔꯒ ꯑꯦꯕ ꯑꯃꯔꯛ ꯃꯔꯛ
ꯑꯣ ꯑꯣ
ꯌꯥꯝ ꯃꯟꯕꯒꯤ ꯄꯤꯕꯅꯦ
ꯑꯣ ꯑꯣ ꯐꯩꯅꯦ ꯑꯩꯈꯣꯏꯁꯨ ꯅꯍꯥꯟ ꯏꯆꯦꯅ ꯐ꯭ꯔꯦꯁ ꯑꯣꯏꯅ ꯃꯤꯒꯤ ꯒꯥꯔꯗꯦꯟꯗꯒꯤ ꯄꯨꯔꯛꯑꯦ ꯑꯗꯨꯝ ꯂꯧꯑꯣ ꯂꯧꯑꯣ ꯍꯥꯏꯌꯦ ꯍꯥꯏꯌꯦ ꯑꯗꯨꯒꯤ ꯃꯥ ꯄꯨꯔꯥ
ꯇꯧꯈ꯭ꯔꯤꯗꯤ ꯍꯧꯖꯤꯛꯇꯤ
ꯑꯣ ꯑꯁ ꯑꯩꯈꯣꯏꯗꯨꯁꯨ ꯊꯥꯔꯗꯤ ꯅꯨꯡꯉꯥꯏꯒꯗꯕ ꯑꯩꯈꯣꯏ ꯑꯁꯤ ꯒꯥꯔꯗꯦꯟꯗꯨꯁꯨ ꯃꯐꯝꯗꯤ ꯌꯥꯝ ꯂꯩꯕꯅꯦ ꯎꯝ ꯕꯦꯛ ꯁꯥꯏꯠꯇꯀꯣ ꯀꯤꯠꯆꯦꯟꯒꯤ ꯃꯅꯥꯛꯇ ꯌꯥꯝ ꯂꯩꯕꯅꯤ
ꯎ ꯃꯃꯥꯡꯗꯣ ꯃꯔꯤ ꯃꯉꯥ ꯁꯨꯔꯗꯤ ꯑꯗꯨꯝ ꯆꯥꯅꯤꯡꯉꯥꯏꯗꯤ ꯂꯩꯒꯅꯦꯕ
ꯎꯝ ꯍ
ꯈ꯭ꯋꯥꯏꯗꯗꯤ ꯌꯦꯟꯁꯥꯡ ꯅꯥꯄꯤ ꯑꯗꯨꯝ ꯐ꯭ꯔꯤꯗ ꯃꯔꯛ ꯃꯔꯛꯇ ꯐꯪꯉꯦꯖ ꯁꯤ ꯄꯨꯊꯛꯑꯦ ꯑꯩꯈꯣꯏꯁꯨ ꯗꯨꯀꯥꯟ ꯐꯝꯕꯅꯤꯅ ꯑꯗꯨꯝ ꯄꯤꯕꯅꯦ ꯃꯔꯥꯡ ꯃꯔꯥꯡꯇ ꯈꯔ ꯊꯤꯕꯁꯤꯡꯗꯣ ꯌꯣꯟꯕꯗꯤ ꯌꯥꯏ ꯑꯗꯨ ꯑꯣꯏꯔ